ꯇꯥꯕ꯭ꯔ
ꯇꯥꯏꯌꯦ
ꯑꯩꯅ ꯍꯥꯏꯕꯗꯣ ꯀꯣ ꯎꯁꯣꯏꯁꯨ ꯎꯁꯣꯏꯁꯨ ꯎꯁꯣꯏ ꯀꯩꯅꯣꯗꯣ ꯅꯣꯏ ꯐꯤꯔꯥꯟ ꯌꯨꯡꯀꯥꯟꯗ ꯍꯥꯞ ꯐꯤꯔꯣꯟ ꯐꯤꯔꯥꯟ ꯌꯨꯡꯀꯥꯟꯗ ꯍꯥꯞꯄ ꯋꯥꯗꯣ ꯃꯃꯤꯡ ꯑꯃꯨꯛ ꯀꯥꯎꯈ꯭ꯔꯦꯅ ꯀꯥꯎꯒꯜꯂꯤꯅ ꯑꯗꯨ ꯃꯃꯤꯡꯅ ꯀꯔꯤ ꯑꯃꯨꯛ ꯀꯧ ꯀꯔꯤ ꯀꯧꯕ꯭ꯔꯥ ꯑꯃꯨꯛꯀ ꯀꯥꯎꯈ꯭ꯔꯦ ꯑꯗꯨ ꯋꯥꯗꯣ
ꯀꯔꯤ ꯋꯥꯅꯣ
ꯐꯤꯔꯥꯟ ꯌꯨꯡ ꯋꯥ ꯍꯥꯏꯗꯦ ꯂꯩ ꯄꯣꯁꯇ ꯍꯥꯞ ꯂꯩ ꯄꯣꯁꯇ ꯍꯥꯞꯄ ꯋꯥꯗꯣ ꯅꯣꯏ ꯊꯥꯕꯜ ꯆꯣꯡꯀꯥꯟꯗꯒ ꯃꯩ ꯏꯂꯦꯛꯇ꯭ꯔꯤꯛꯀꯤ ꯐꯖꯅ ꯐꯤꯠ ꯇꯧꯕꯗꯣ ꯑꯗꯨ ꯋꯥꯗꯨ ꯃꯃꯤꯡ ꯈꯪꯗꯦ
ꯑꯩꯕꯧ ꯈꯪꯗ꯭ꯔꯦꯅꯦ
ꯀꯔꯤꯒꯤ ꯈꯪꯗꯕꯅꯣꯅꯦ ꯑꯁ ꯈꯪꯒꯗꯕꯅꯤꯅꯦ
ꯈꯪꯗꯕꯗꯨꯕꯨ ꯑꯩꯅꯔꯣ
ꯑꯗꯨ ꯋꯥꯗꯨꯁꯨ ꯀꯣ ꯂꯧꯔꯒ ꯆꯥꯕ ꯍꯥꯎꯋꯦ ꯑꯗꯨꯏꯁꯨ ꯑꯁ ꯃꯆꯥ ꯃꯆꯥꯗꯣ ꯑꯆꯧꯕꯗꯤ ꯂꯧꯔꯒ ꯆꯥꯕꯗꯣ ꯍꯥꯎꯔꯈꯤꯦ
ꯑꯗꯣ ꯑ ꯀꯔꯝꯕ ꯋꯥ ꯑꯣꯏꯗꯣꯏꯅꯣ ꯑꯃꯅꯦ ꯎꯇꯣꯡ ꯆꯥꯛꯒꯅꯕ ꯆꯥꯅꯕꯗꯣ ꯈꯪꯕ꯭ꯔꯥ
ꯎꯁꯇ
ꯇꯣꯡꯆꯥꯛꯄ ꯇꯣꯡꯆꯥꯛꯑꯅ ꯑꯩꯈꯣꯏꯒꯤ ꯌꯥꯝꯅ ꯌꯣꯟꯕꯅꯤꯅꯦ ꯑꯣ ꯋꯥ ꯃꯅꯨꯡ ꯋꯥ ꯃꯆꯥꯗꯨꯒꯤ ꯃꯅꯨꯡꯗ ꯑꯃ ꯀꯩꯅꯣ ꯍꯥꯞꯄꯗꯣ
ꯋꯥ ꯃꯠ ꯑ ꯀꯩꯅꯣ ꯃꯅꯨꯡꯗ ꯀꯔꯤ ꯍꯥꯞ
ꯇꯥꯒ ꯊꯣꯡꯕꯗꯣ
ꯅꯤꯁ
ꯑꯃꯟ
ꯑꯗꯨꯗꯤ ꯎꯝ ꯑꯗꯨꯒꯤ ꯋꯥꯗꯤ ꯇꯣꯡꯉꯥꯜꯂꯩꯍꯦ ꯑꯈꯣꯏꯖꯨ ꯎꯝ ꯎꯁꯣꯏꯁ ꯑꯃ ꯃꯇ ꯑꯃ ꯄꯨꯔꯛꯀꯅꯤ
ꯌꯥꯔꯦ ꯄꯨꯔ ꯀꯣꯏ ꯋꯥꯗ ꯅꯠꯇ ꯍꯧꯖꯤꯦ
ꯋꯥꯗꯨ ꯌꯥꯝ ꯋꯥꯗꯨ ꯌꯥꯝ ꯂꯩꯅꯦ ꯋꯥ ꯃꯈꯜ ꯑꯅꯤ ꯑꯍꯨꯝ ꯂꯥꯛꯑꯦ ꯑꯩꯈꯣꯏꯗ ꯑꯗꯨ ꯑꯃ ꯄꯨꯔꯛꯀꯅꯤ ꯃꯇꯨꯝ ꯑꯃ ꯐꯖꯕ ꯈꯜꯂꯒ ꯌꯥꯝꯗꯧꯔꯦ ꯑꯁ ꯅꯪ ꯎ ꯎꯁꯣꯏ ꯍꯥꯏꯕꯅꯦ ꯎꯁꯣꯏꯗꯣ ꯎꯁꯣꯏ ꯄꯨꯣꯔꯛꯀꯅꯦ ꯏꯁꯅ
ꯑꯩꯅ ꯌꯦꯟꯗ ꯑꯣꯏꯅ ꯐꯖꯅ ꯊꯣꯡ ꯑ ꯑꯁꯣꯏꯗꯒ ꯌꯦꯟꯒ ꯊꯣꯡꯉꯒ ꯆꯥꯕ ꯍꯥꯎꯕꯅꯦ
ꯑꯗꯨ ꯆꯥꯃꯤꯟꯅꯕ ꯆꯥꯃꯤꯟꯅꯅꯤꯉꯥꯏ ꯄꯨꯔꯛꯑꯒꯦ ꯍꯥꯏꯕꯗꯣ
ꯑꯗꯨ ꯑꯃꯗꯨꯗꯤ ꯇꯣꯛꯁꯦ ꯍꯥꯏꯕ
ꯑꯁ ꯀꯥꯏꯔꯤ ꯑꯗꯨꯗꯤ ꯇꯧꯔꯛꯄ ꯌꯥꯔꯦ ꯑꯗꯨꯅꯦ ꯍꯧꯖꯤꯛ ꯁꯗꯨ ꯁꯅꯥꯗꯨ ꯍꯦꯟꯅ ꯍꯦꯟꯅ ꯇꯥꯡꯕ ꯄꯣꯠꯅꯤ ꯑꯗꯨꯗꯤ ꯍꯥꯏꯗꯤ
ꯕꯤꯔꯅꯤꯀꯣ
ꯑꯗꯨ ꯍꯣꯔꯦꯟ ꯅꯣꯏꯃꯥꯗ ꯍꯪꯉꯣꯀꯣ ꯑꯁ ꯅꯨꯡꯁꯤꯔꯁ ꯄꯨꯟꯁꯤ ꯆꯨꯞꯄꯒꯤ ꯅꯨꯡꯁꯤꯒꯗꯕꯅꯤꯅꯦ
ꯑꯦ ꯂꯩꯔꯤ ꯐꯥꯎꯗꯤ ꯅꯨꯡꯁꯤꯅꯤꯅꯦꯀꯣ ꯀꯩꯅꯣ
ꯑꯗꯨ ꯆꯥꯛꯈ꯭ꯔꯗꯤ ꯅꯨꯡꯁꯤꯔꯔꯣꯏ ꯑꯗꯨ ꯅꯨꯡꯁꯤꯔꯔꯣꯏ
ꯆꯠꯈꯤꯕꯗꯨꯗꯤ ꯍꯥꯏꯔꯝꯗꯦꯗꯅ ꯑꯩꯈꯣꯏꯗ ꯆꯠꯅꯤ ꯍꯥꯏꯕꯗꯨꯗꯤ
ꯑꯗꯣ ꯅꯣꯏ ꯃꯥꯗ ꯍꯣꯔꯦꯟꯅ ꯍꯪꯉꯣꯀꯣ
ꯈꯪꯒꯦ ꯈꯪꯒꯦ ꯑꯩ ꯍꯥꯏꯒꯦꯁꯦ ꯐꯖꯅ ꯍꯥꯏꯒꯦ ꯑꯩꯈꯣꯏ ꯃꯥꯅꯤ ꯌꯥꯔꯛꯑꯕꯥ
ꯎꯝ ꯎꯝ
ꯑꯗꯨ ꯌꯥꯗꯤ ꯌꯥꯔꯛꯑꯣꯣꯏ
ꯑꯗꯨ ꯅꯣꯏ ꯃꯥꯅ ꯍꯦꯛ ꯌꯥꯔꯕ ꯑꯩ ꯂꯧꯕ ꯂꯥꯛꯑꯒꯦ ꯌꯦꯟꯗꯣ ꯐꯥꯕꯤꯔꯝꯃꯒꯦ ꯅꯣꯏ ꯍꯧꯗꯣꯛꯗꯣꯛ ꯌꯣꯝꯗꯤ ꯆꯥꯎꯗꯤ ꯆꯥꯎꯔꯦꯀꯣ
ꯑꯩꯈꯣꯏꯗ ꯂꯥꯛꯏꯁꯦ
ꯎꯝꯝ
ꯑ ꯍꯣꯏꯅꯦ ꯑꯩꯈꯣꯏ ꯃꯥ ꯌꯥꯍꯟ ꯉꯝꯕꯗꯤ ꯌꯥꯏꯔꯦ ꯌꯥꯔꯣꯏꯕ ꯃꯤꯅ ꯅꯨꯡꯁꯤꯅ ꯂꯣꯏꯔꯤꯕ ꯅꯪꯅ ꯍꯥꯟꯅ ꯌꯣꯛꯅꯤꯡꯕꯩꯅꯤ ꯉꯥꯏꯀꯣ ꯅꯨꯡꯁꯤꯕꯩꯅꯦ ꯑꯦ ꯍꯧꯗꯣꯡ ꯃꯆꯥ ꯑꯩꯈꯣꯏ ꯍꯧꯗꯣꯡ ꯄꯥꯝꯕꯩꯅꯦ ꯂꯣꯏꯅꯤꯡꯕꯩꯅꯦ ꯍꯥꯏꯔꯗꯤ ꯑꯃꯨꯛ ꯈꯔ ꯈꯟꯅꯕ ꯌꯥꯕ ꯃꯥꯅ ꯀꯩꯅꯣꯒꯤ ꯋꯥꯔꯤꯗꯣ ꯍꯥꯟꯅ ꯄꯨꯁꯤꯜꯂꯛꯑꯦ ꯑꯗꯨꯒ
ꯑꯗꯨ ꯍꯥꯏꯔꯅꯨ ꯅꯣꯏꯃꯗ
ꯌꯥꯔꯣꯏ
ꯑꯆꯦ ꯑꯩ ꯍꯥꯏꯒꯦ ꯃꯥꯗ ꯂꯣꯏꯅꯤꯡ ꯂꯣꯏꯅꯤꯡꯕ ꯃꯥꯜꯂꯦ ꯀꯩ ꯀꯅꯣ ꯄꯨꯔꯛꯀꯦ ꯍꯥꯏꯌꯦ ꯌꯦꯟꯒ ꯑꯣꯅꯥꯁꯦ ꯍꯥꯏꯌꯦ ꯅꯣꯏ ꯃꯥꯗ ꯑꯗꯨꯃ ꯍꯥꯏꯕ ꯑꯗꯨ
ꯈꯪꯒꯅꯤꯀꯣ ꯌꯥꯔꯣꯏ ꯊꯗꯣꯛ ꯂꯣꯏꯅꯤ ꯀꯔꯤ ꯈꯪꯗꯕ ꯑꯩ ꯈꯪꯅꯤꯡꯁꯤꯗꯤ
ꯅꯪ ꯑꯦ ꯅꯪꯗꯤ ꯍꯥꯏꯗꯣꯛꯇ꯭ꯔ ꯍꯥꯏꯗꯣꯛꯑꯅꯨ ꯅꯪꯗꯤ ꯅꯪꯗꯤ ꯑꯩꯒꯤ ꯃꯤꯆꯪ ꯀ ꯑꯣꯏꯣꯏꯔ ꯑꯣꯏꯔꯁꯦ ꯅꯪꯗꯤ ꯑꯩꯒꯤ ꯄꯥꯔꯇꯤꯅꯦ ꯀꯔꯤꯅꯣ
ꯑꯩ ꯑꯩ ꯍꯧꯗꯣꯡꯕꯣꯏ ꯄꯥꯏꯔꯒ ꯐꯨꯕ ꯉꯝꯃꯣꯏꯀꯣ
ꯌꯥꯕ꯭ꯔꯥ ꯌꯥꯗꯕ꯭ꯔꯥ ꯈꯪꯗꯦ ꯍꯣꯔꯦꯟ ꯅꯣꯏ ꯏ ꯃꯥꯗ ꯍꯥꯏꯔꯣꯑꯣ ꯑꯗꯨꯒ ꯄꯤꯔꯛꯑꯣ ꯑꯩ ꯂꯧꯕ ꯂꯥꯛꯑꯒꯦ ꯍꯧꯛ ꯍꯧꯗꯣꯡꯗꯣ ꯑꯁ ꯌꯥꯝ ꯄꯥꯝꯃꯨꯑꯣ ꯍꯦꯛ ꯑꯩꯍꯣꯗꯣꯡꯅꯣ ꯑꯁ
ꯃꯤꯒꯤꯈꯅꯤ ꯃꯤꯒꯤ ꯀ ꯈꯟꯅꯤ ꯅꯣꯏ ꯍꯧꯗꯣꯡꯅ ꯈꯪꯉꯦ ꯀꯔꯤꯁꯨ ꯀꯟꯅꯔꯣꯌꯗꯕ ꯑ ꯍꯧꯇꯣꯡꯗꯨ ꯑꯩ ꯑꯣꯛꯁꯥꯒ ꯆꯥꯅꯤꯡꯉꯥꯏ ꯀꯩꯅꯣ ꯑꯣꯛꯁꯥ ꯊꯣꯡ ꯉꯣ ꯑꯣꯛꯁꯥ ꯊꯣꯡꯉꯣ ꯑꯗꯨꯒ ꯂꯐꯨ ꯊ꯭ꯔꯣꯗꯣ ꯎ ꯏꯔꯣꯟꯕ ꯇꯧꯔꯣ ꯑꯁ ꯍꯥꯎꯔꯅꯤ ꯑꯗꯨ ꯑꯣꯏꯔꯗꯤ
ꯍꯣꯏ ꯅꯣꯏ ꯑꯗꯨꯗ ꯑꯣꯏꯅ ꯌꯥꯝꯅ ꯄꯥꯝꯃꯦ ꯑꯗꯨ ꯌꯥꯝ ꯍꯥꯎꯕ꯭ꯔꯣꯕ
ꯌꯥ
ꯌꯦꯟꯗꯨꯗꯒꯤ ꯍꯦꯟꯅ ꯑꯗꯨꯅ ꯍꯦꯟꯅ ꯄꯥꯝꯃꯤꯗꯣ ꯑꯗꯨ ꯌꯥꯝ ꯍꯥꯎꯕ꯭ꯔꯕ
ꯍꯧꯗꯣꯡ ꯔꯣ
ꯍꯣꯏꯅꯦ
ꯑꯁ ꯌꯥꯝ ꯄꯥꯝꯃꯦꯍꯦ ꯑꯣꯇꯣꯝꯗ ꯆꯥꯕ ꯅꯨꯡꯉꯥꯏ ꯍꯥꯎ ꯎꯝ ꯌꯥꯝ ꯍꯥꯎꯋꯦ ꯎꯝ ꯐꯖꯅꯥ ꯐꯖꯅꯥ ꯂꯧꯔꯒ
ꯅꯨꯡꯁꯤꯅꯦ ꯍꯨꯏ ꯍꯧꯗꯣꯡꯗꯤ ꯑꯩ ꯑꯇꯩꯗꯤ ꯑꯩꯈꯣꯏꯗꯤ ꯆꯥꯏ ꯑꯇꯩꯁꯨ ꯆꯥꯏꯌꯦꯕꯀꯣ ꯑꯩꯈꯣꯏ ꯆꯥꯏꯔꯤꯁꯤꯅꯦꯕ ꯑꯗ ꯍꯨꯏ ꯍꯧꯗꯣꯡꯁꯤꯗꯤ ꯑꯩꯈꯣꯏ ꯌꯥꯝ ꯍꯦꯟꯅ ꯅꯛꯅꯅ ꯂꯩꯗꯅꯀꯣ ꯑꯣꯛ ꯂꯣꯏꯔꯁꯨ ꯑꯣꯛ ꯀꯌꯥꯝ ꯃꯀꯣꯟꯗ ꯊꯝꯕꯅꯦ
ꯑꯗꯨꯒ
ꯄꯤꯠꯆꯕ ꯈꯣꯠ ꯑꯗꯣ ꯗꯥꯏꯔꯦꯛ ꯑꯣꯏꯅ ꯅꯨꯡꯇꯤꯒꯤ ꯀꯥꯗ ꯑꯗꯒꯤ ꯍꯜꯂꯛꯄꯗ ꯌꯨꯝꯗ ꯑꯗꯨ ꯌꯥꯝꯅꯛ ꯅꯛꯅꯅ ꯂꯩꯕꯗꯨ ꯍꯨꯏ ꯍꯧꯗꯣꯡꯁꯤꯗꯤ ꯌꯥꯝ ꯅꯛꯅꯅ ꯅꯨꯡꯁꯤꯅ ꯂꯩꯗꯅ
ꯎꯝ ꯍꯣꯏ ꯆꯨꯝ ꯑ ꯆꯨꯝꯃꯦ ꯅꯨꯡꯁꯤ ꯇꯥꯕꯅꯦ ꯑꯗꯨ ꯃꯇꯥꯡ ꯃꯇꯥꯡ ꯂꯩꯥꯛꯒꯦ ꯃꯤꯅ ꯅꯨꯡꯁꯤꯅ ꯍꯥꯏꯔ ꯆꯥꯕꯒꯤ ꯃꯇꯝ ꯌꯥꯎꯔꯛꯑꯗꯤ ꯑꯗꯨꯝ ꯆꯥꯕ ꯇꯥꯕꯅꯦ ꯑꯣ ꯁ ꯑꯦ ꯅꯨꯡꯇꯤꯒꯤ ꯃꯆꯤꯟꯖꯥꯛ
ꯀꯣꯛꯇꯤ ꯈꯦꯠꯅꯩꯌꯦ ꯑꯗꯨꯅꯀꯣ ꯀꯣꯛꯇꯤ ꯑꯥꯃ ꯄꯥꯖꯕꯔꯣ ꯇꯧꯔꯒ ꯂꯩꯈꯤꯕꯕꯅꯦ
ꯑꯗꯨ ꯑꯣꯛꯁꯨ ꯌꯣꯟꯕꯒꯤ ꯃꯇꯝ ꯌꯧꯔꯛꯑꯗꯤ ꯅꯨꯡꯁꯤꯔꯦ ꯑꯗꯨ ꯎꯄꯥꯏ ꯂꯩꯇ꯭ꯔꯦ ꯄꯄꯤ ꯇꯥꯔꯒ ꯑꯗꯨꯝ ꯆꯠꯈꯤ ꯑꯗꯨꯁꯨ ꯎꯄꯥꯏ ꯂꯩꯇꯦ ꯑꯁ
ꯏꯁ ꯏ ꯁꯤꯤꯁ ꯀꯌꯥꯗꯕꯥ
ꯎ
ꯁꯤ ꯃꯥꯏꯦ
ꯑ ꯌꯥꯝ ꯐ ꯂꯣ ꯏꯟ ꯆ ꯑꯩ ꯀꯅꯣꯣꯏꯦ
ꯑꯁ ꯑꯩꯗꯤ ꯆꯥꯗꯕ ꯂꯩꯁꯦ ꯑꯩꯗꯤ ꯆꯥꯏ ꯍꯥꯎꯔꯤꯕ ꯄꯣꯠꯅꯤ ꯀꯔꯤꯅꯣ ꯂꯣꯏ ꯆꯥꯏ ꯑꯩꯗꯤ ꯆꯥꯗ꯭ꯔꯤꯕ ꯍꯥꯏꯕꯕꯨ ꯃꯥꯏꯔꯦꯟ ꯆꯥꯗꯦ ꯎꯁꯣꯏ ꯆꯥꯅꯤꯡꯗꯦ ꯁꯣꯏꯕꯨꯝ ꯆꯥꯅꯤꯡꯗꯦ ꯌꯦ ꯆꯅꯤꯗꯦ
ꯆꯥꯗꯕ ꯑꯝꯇ ꯂꯩꯇꯦꯒ ꯍꯥꯏꯌꯦ ꯑꯗꯨꯒ ꯀꯔꯤ ꯀꯔꯤ ꯍꯥꯏ ꯂꯤꯟꯒ ꯍꯥꯏꯔ ꯇꯧꯕ ꯃꯥꯜꯂꯦ ꯑꯗꯨꯒ
ꯎꯁꯨꯣ ꯑꯗꯨ ꯅꯠꯇꯦ ꯑꯗꯨꯅꯦ ꯆꯥꯗꯕ ꯂꯣꯏꯅ ꯆꯥꯏ ꯆꯥꯗꯕ ꯍꯥꯏꯕꯕꯨ ꯍꯥꯏꯔꯒ ꯂꯤꯟꯒꯨꯝꯕ ꯍꯥꯏꯔꯛ ꯇꯧ ꯃꯥꯜꯂꯨꯔꯦ ꯑꯗꯨꯒ ꯎꯁꯣꯏ ꯑꯦ ꯀꯔꯤ ꯃꯥꯏꯔꯦꯟ ꯆꯥꯗꯦ ꯎꯁꯣꯏ ꯅꯪ ꯈꯨꯨ ꯆꯥꯇꯁꯦ ꯕꯤꯔꯥ ꯀ ꯍꯥꯏꯕꯣ
ꯑꯁ ꯍꯥꯏꯗꯤ ꯎ ꯑꯁ ꯃꯔꯤꯟ ꯆꯥꯅꯤꯡꯗꯦ ꯇꯨꯔꯕꯣꯠ ꯆꯥꯅꯤꯡꯗꯦ ꯈꯃꯦꯔ ꯀꯥꯞꯁꯨꯆꯅꯤꯡꯗꯦ ꯈꯥꯃꯦꯟ ꯑ ꯈꯥꯕꯁꯨ ꯆꯥꯅꯤꯡꯗꯦ ꯑꯁ ꯑꯁꯤꯟꯕꯁꯨ ꯌꯥꯝ ꯀꯟꯅ ꯆꯥꯅꯤꯡꯗꯦꯗ ꯃꯔꯛꯇꯪ
ꯅꯪ ꯅꯪ ꯅꯪꯁ ꯆꯍꯤ ꯅꯪ ꯍꯞꯇꯥꯗ ꯅꯪ ꯆꯥꯔꯝꯗꯣꯏꯁ ꯌꯦꯟꯒꯨꯝꯕ ꯁꯥꯂꯦ ꯁꯥꯠꯇ ꯆꯥꯔꯝꯗꯧ ꯃꯥꯜꯂꯦ
ꯑꯁ ꯑꯩꯗꯣ ꯑꯁ ꯆꯥꯅꯤꯡꯉꯦ ꯑꯗꯨ
ꯎ
ꯀꯔꯤ ꯇ ꯆꯥꯅꯤꯡꯉꯦ
ꯚꯔꯥ ꯀꯥꯏ ꯍ
ꯚꯦꯔꯥ ꯀꯥ
ꯃ ꯅꯪ ꯅꯠꯇꯦ ꯐꯝ ꯐꯕ ꯁꯤꯡꯁꯦ ꯑꯩꯈꯣꯏꯒꯤ ꯍꯟꯖꯥꯡ ꯑꯣꯏꯅ ꯃꯥꯒꯤ ꯁꯤꯖꯟ ꯅꯥꯏꯅ ꯐꯪꯕ ꯄꯣꯠ ꯉꯥꯛꯇꯅꯦ ꯍꯥꯏꯕ ꯅꯪ ꯆꯥꯅꯤꯡꯗ꯭ꯔꯤꯁꯦ
ꯑꯁ ꯆꯥꯕ ꯈꯤꯔꯦ ꯑꯁ ꯆꯥꯔꯤ ꯁꯧꯔꯤꯗꯤ ꯆꯥꯔꯦ ꯃꯃꯤ ꯄꯄꯥꯂꯒꯅ
ꯏꯔꯝꯕꯗꯤꯄꯥꯥꯝꯗꯕ
ꯁꯧꯒ꯭ꯔꯤꯗꯣ ꯁꯧꯒ꯭ꯔꯤꯗꯣ ꯀꯪꯍꯜꯂꯒ ꯏꯔꯣꯟꯕ ꯇꯧꯕꯗꯣ ꯑꯗꯨꯗꯤ ꯍꯥꯎꯋꯦ ꯍꯋꯥꯏꯖꯔꯒ ꯍꯥꯞ ꯍꯥꯞꯄꯒ ꯑꯁ ꯍꯋꯥꯏꯖꯔꯒ ꯍꯥꯞꯄꯒ ꯍꯋꯥꯏ ꯃꯔꯨ ꯍꯋꯥꯏ ꯃꯔꯨ ꯑꯉꯥꯡꯕꯗꯣ
ꯍꯝꯕ
ꯕꯤꯟꯁꯇꯣ ꯕꯤꯟꯁꯇꯣ ꯔꯥꯁꯃꯥ ꯑꯥ ꯑꯗꯨꯣ ꯑꯗꯨꯁꯨ ꯍꯥꯞꯒ ꯍꯥꯎ
ꯑꯩ ꯆꯥꯗ꯭ꯔꯤꯅꯦ ꯑꯗꯨꯗꯤ
ꯑꯀꯪꯕꯗꯤ ꯅꯣꯏ ꯄꯥꯛ ꯐꯪꯕ ꯑꯀꯪꯍꯜꯂꯣ ꯑꯀꯪꯍꯜꯂꯒ ꯀꯣ ꯍꯞꯇꯥꯃꯨꯛ ꯀꯪꯍꯜꯂꯣ ꯑꯗꯨꯒ ꯐꯨꯠꯂꯣ ꯐꯨꯠꯂꯒ ꯂꯣꯏꯃꯛ ꯐꯨꯠꯄꯒꯤ ꯀꯩꯅꯣ ꯆꯣꯂꯛꯄꯗꯨꯣ ꯂꯣꯏꯅ ꯁꯨꯝꯗꯣꯛꯑꯣ ꯁꯨꯝꯗꯣꯛꯑꯣ ꯁꯨꯝꯗꯣꯛ ꯋꯥꯖꯥꯒ ꯃꯦꯜꯂꯣ ꯋꯥꯖꯥ ꯋꯥꯖꯥꯔ ꯃꯦꯜꯂꯣ ꯁ ꯀꯩꯅꯣꯗꯨ ꯁꯨꯒꯥꯏꯔꯣ ꯎꯝ ꯁꯤꯡꯗꯨꯁꯨ ꯁꯨꯒꯥꯏ ꯐꯖꯅ ꯁꯨꯒꯥꯏꯔꯣ ꯑꯗꯨꯒ ꯂꯁꯃꯥꯒꯨꯝꯕ ꯍꯥꯞ ꯄ ꯑꯗꯨ ꯐꯖꯅ ꯃꯦꯠꯂꯣꯅ ꯔꯁꯃꯥꯗꯨ ꯑꯍꯤꯡ ꯑꯄ ꯑꯐꯨꯠꯄꯗꯅꯦꯍꯦ ꯑꯐꯠꯄꯗꯅ ꯀꯩꯅꯣ ꯎꯝ ꯀꯩꯅꯣ ꯀꯔꯤ ꯍꯥꯏꯁꯤꯅꯣ ꯑꯁ ꯎꯝ ꯍꯥꯏꯕ ꯍꯩꯈꯤꯅꯦ ꯀꯩꯅꯣ ꯇꯧꯕꯗꯣ ꯊꯣꯅꯤꯡꯉꯥꯏꯒꯨꯝꯕ ꯥꯡꯅꯤꯉꯥꯏꯗꯣ
ꯑꯥ ꯑꯥ ꯑꯣ ꯃꯐꯣꯟ ꯑꯣꯏꯅꯕ
ꯎꯝ ꯃꯊꯣꯟ ꯑꯅꯤ ꯍꯥꯏꯕ꯭ꯔꯥ ꯎꯝ ꯑꯗꯨꯃꯥꯏꯅ ꯇꯧꯅꯕꯀꯣ ꯁꯤꯡꯁꯨ ꯐꯖꯅ ꯁꯨꯒꯥꯏꯔꯣ ꯍꯋꯥꯏꯖꯔ ꯍꯥꯞꯄꯣ ꯑꯗꯨ ꯅꯁꯃꯥ ꯍꯥꯞꯄꯣ ꯑꯗꯨꯒ ꯎ ꯁꯣꯒꯔꯤꯗꯣ ꯐꯖꯅ ꯁꯨꯝꯗꯣꯛꯑꯣ ꯄꯨꯔꯥ ꯀꯪꯈꯛ ꯃꯄꯜ ꯈꯛꯇꯪ ꯇꯧꯔꯣ ꯑꯗꯨꯒ ꯃꯦꯜꯂꯣ ꯑꯗꯨꯅ ꯍꯅ ꯃꯦꯔ ꯍꯥꯎꯅꯤ
ꯍꯥꯎꯅꯤ ꯍꯥꯎꯅꯤ ꯑꯗꯨꯣ ꯍꯥꯎꯗꯣꯧ ꯃꯥꯜꯦ
ꯑꯗꯨ ꯃꯔꯛꯇ ꯃꯤꯃꯤ ꯃꯤꯃꯤ ꯄꯤꯀꯦꯠ ꯑꯃꯒꯨꯝꯕ ꯑꯃꯒꯃ ꯍꯥꯞꯄ ꯑꯗꯨꯗ ꯑꯗꯨꯗꯤ ꯐꯖꯅ ꯍꯥꯎꯕꯅꯦ ꯑꯗꯨ ꯈꯇꯪ ꯆꯥꯏ ꯍꯥꯏꯗꯤ ꯁꯧꯀ꯭ꯔꯤꯗꯤ ꯆꯥꯥꯁꯦ ꯁꯧꯀ꯭ꯔꯤ ꯍꯧꯕ꯭ꯔꯥ
ꯄꯥꯝꯃꯤꯅꯦ ꯁꯒ꯭ꯔꯤ ꯀꯥꯡꯁꯣꯏꯁꯦꯀꯣ ꯁꯧꯒ꯭ꯔꯤꯒ ꯑꯃ ꯀꯩꯅꯣꯒ ꯁꯧꯒ꯭ꯔꯤꯒ ꯀꯥꯡꯍꯧꯒ ꯅꯠꯇ꯭ꯔꯒ ꯁꯧꯒ꯭ꯔꯤꯒ ꯄꯥꯛꯅꯝꯒ ꯅꯠꯇ꯭ꯔꯒ ꯁꯧꯒ꯭ꯔꯤꯒ ꯑꯩꯈꯣꯏꯒꯤ ꯊꯥꯡꯖꯤꯡ ꯁꯤꯡꯖꯨꯒ ꯁꯨꯃꯥꯏꯅ ꯃꯄꯥ ꯆꯥꯅꯕꯗ ꯌꯥꯝ ꯍꯥꯎꯋꯦꯕ ꯑꯩꯈꯣꯏꯅ ꯄꯥꯝꯃꯦꯕꯗꯣ
ꯑꯁ ꯊꯥꯡꯖꯤꯡꯁꯨ ꯄꯥꯝꯗꯦ ꯑꯩꯗꯤ ꯊꯥꯡꯖꯤꯡꯁꯨ ꯄꯥꯝꯗꯦ ꯑꯩꯗꯤ
ꯅꯪ ꯅꯪ ꯄꯥꯝꯕꯁꯦ ꯑꯩ ꯈꯪꯉꯦ ꯅꯪꯅ ꯄꯥꯝꯃꯤꯁꯦ
ꯑꯕ ꯑꯩ ꯊꯥꯡꯖꯤꯡ ꯄꯥꯝ ꯊꯥꯡꯖꯤꯡꯁꯦ ꯑꯩꯁꯨ ꯄꯥꯝ ꯄꯥꯝꯗꯦ
ꯅꯪꯅ ꯄꯥꯝꯕ ꯂꯩꯇꯦ ꯅꯪꯅ ꯄꯥꯝꯃꯤꯁꯦ ꯀꯩꯅꯣ ꯀꯔꯤ
ꯊꯖꯤꯡ ꯊꯥꯡꯖꯤꯡ ꯃꯀꯨꯗꯣ ꯆꯥꯕ ꯌꯥꯝ ꯍꯥꯎꯋꯦ ꯑꯩꯒꯤꯗꯤ
ꯃꯀꯨ ꯑꯗꯤ ꯃꯔꯨꯗ ꯌꯣꯝꯕꯗꯣ
ꯎꯝ ꯃꯔꯨꯗ ꯌꯣꯟꯕꯗꯣ ꯑꯁ ꯑꯩꯗꯤ ꯑꯗꯨ ꯑꯩꯗꯤ ꯑꯗꯨ ꯈꯇꯪ ꯆꯥꯏꯌꯦ ꯐꯖꯅ ꯂꯧꯔꯅꯤ
ꯅꯪ ꯍꯥꯏꯁꯦ ꯑꯥ ꯃꯊꯛꯀꯤ ꯀꯣꯕꯔꯗꯨꯔꯣ
ꯃꯄꯥꯟꯒꯤ ꯀꯣꯕꯔꯗꯣ ꯇꯤꯡꯈꯪꯅ ꯄꯥꯟꯕꯗꯣ
ꯑꯗꯨ ꯆꯥꯕ꯭ꯔꯣ
ꯏꯁ ꯑꯗꯨ ꯂꯧ ꯐꯖꯅ ꯂꯧꯥꯛꯋꯣ ꯇꯤꯟꯈꯪꯗꯣ ꯂꯣꯏꯅꯃꯛ ꯂꯧꯀꯥꯟꯗ ꯑꯃꯨꯛ ꯂꯥꯛ ꯑꯅꯤ ꯑꯗꯨ ꯐꯖꯅ ꯆꯥꯝꯊꯣꯛꯑꯣ ꯑꯗꯨ ꯑꯗꯨ ꯆꯥꯎ ꯑꯗꯨ ꯍꯥꯎꯕꯅꯦꯍꯦ
ꯑꯩꯈꯣꯏꯅ ꯑꯃꯨꯛ ꯑꯗꯣ ꯆꯥꯗꯤ ꯆꯥꯏꯌꯦꯕꯀꯣ ꯏꯔꯣꯝꯕꯗꯒꯨꯝꯕ ꯑꯩꯈꯣꯏ ꯂꯧꯊꯣꯛꯑꯅꯤꯗꯅꯀꯣ
ꯎꯝ
ꯑꯗꯨꯒ ꯇꯤꯡꯈꯪꯗꯣ ꯂꯣꯏꯅ ꯅꯣꯏ ꯆꯥꯈ꯭ꯔꯀꯥꯟꯗ ꯑꯩꯈꯣꯏ ꯐꯖꯅ ꯀꯩꯅꯣ ꯇꯧꯊꯣꯛꯑꯒ ꯏꯔꯣꯟꯕꯗ ꯍꯥꯞꯄꯦꯕ ꯏꯔꯣꯟꯕꯗ ꯍꯥꯞꯄꯒꯗꯤ ꯆꯥꯏ ꯗꯥꯏꯔꯦꯛ ꯑꯣꯏꯅꯗꯤ ꯆꯥꯗꯦ
ꯏꯁ ꯗꯥꯏꯔꯦꯛ ꯑꯣꯏꯅ ꯆꯥꯕ ꯌꯥꯔꯣꯏ ꯑꯃꯦꯠꯄꯗ ꯆꯥꯒꯗꯕꯅꯦ
ꯑꯣ ꯑꯗꯨꯝ ꯃꯥꯟꯅꯔꯝꯅꯤꯗ ꯏꯔꯣꯃꯅ ꯆꯞ ꯃꯥꯟꯅꯩꯗ ꯀꯣ
ꯎꯝ ꯃꯔꯨꯗꯨꯗꯤ ꯑꯁ ꯀꯔꯤ ꯍꯥꯏꯁꯤꯔ ꯂꯩꯕ ꯂꯩꯕ ꯅꯨꯡꯉꯥꯏꯇꯕꯒꯨꯝ ꯒꯥꯔꯤ ꯍꯥꯏꯁꯦ ꯑꯁ ꯆꯥꯅꯤꯡꯉꯤꯗ ꯃꯔꯨꯗꯨꯗꯤ ꯊꯥꯡꯖꯤꯡꯗꯣ ꯅ ꯄꯥꯂꯇ ꯁꯥꯖꯅꯤꯡꯦ
ꯃꯔꯨꯗ ꯍꯥꯥꯎ ꯆꯛꯆꯥꯥ ꯇꯒ ꯊꯥꯡꯖꯤꯡ ꯃꯔꯨꯒ ꯇꯨꯞꯄ ꯑꯁ ꯄꯥꯟꯒ ꯊꯥꯡꯖꯤꯡꯒꯩꯔꯣꯟꯕꯁꯨ ꯍꯥꯎꯕꯅꯦꯍꯦ ꯅꯪꯅ ꯆꯥꯗꯕꯩꯅꯦ
ꯏꯁ ꯅꯣꯡꯃꯈꯣꯏꯁꯦ ꯊꯣꯡꯕꯤꯔꯝꯃꯦ
ꯑꯗ꯭ꯔꯣꯅꯥ
ꯄꯥꯟ ꯃꯔꯛꯇ ꯄꯥꯝꯃꯦ ꯃꯔꯛꯇ ꯌꯥꯝꯅ ꯀꯟꯅ ꯄꯥꯝꯗꯦ ꯑꯁ ꯑꯅꯝꯕꯅ ꯄꯥꯝꯗꯦꯗ ꯄꯥꯟꯗꯤ
ꯏꯁꯄꯥꯟꯁꯦ ꯌꯥꯝ ꯍꯥꯎꯕꯅꯦ
ꯏꯁ ꯄꯥꯟꯗ ꯑꯁꯤ ꯌꯥꯝ ꯀꯟꯅ ꯄꯥꯝꯗꯦꯗ ꯃꯔꯛꯇ ꯆꯍꯤ ꯑꯃꯒꯨꯝꯕꯗ ꯑꯃꯒꯨꯝꯕ ꯃꯤꯒꯨꯝꯕ ꯆꯥ ꯆꯠꯂꯗꯤ ꯌꯥꯔꯅꯤ ꯄꯥꯟꯗꯤ
ꯑꯩꯈꯣꯏꯗꯤ ꯐꯥꯥꯟꯁꯨ ꯑꯩꯈꯣꯏ ꯎꯇꯤ ꯆꯥꯏꯌꯦꯕ
ꯎꯇꯤ ꯆꯥꯕ꯭ꯔꯥ ꯄꯥꯟꯗꯣ
ꯎꯝ ꯍꯥꯎꯒꯖꯥꯅꯤ
ꯏꯁ ꯀꯩꯅꯣ ꯇꯧꯔꯗꯤ